ꯎꯝ
ꯀꯩ ꯌꯦꯟꯖꯥꯡ ꯊꯣꯡꯗꯅꯣ ꯍꯉꯁꯤꯗꯤ
ꯎꯝ ꯉꯁꯤꯁꯦ ꯏꯁꯀ꯭ꯋꯥꯁ ꯆꯝꯐꯨꯠ ꯑꯃꯅꯦ ꯑꯗꯨꯒ ꯍꯏ ꯑꯌꯨꯛꯀꯤꯗꯣ
ꯎꯝ
ꯍꯂ ꯏꯔꯤ
ꯎꯝ ꯑꯗꯨꯝ ꯆꯥꯕꯗꯣ ꯍꯥꯎꯒꯅꯤ
ꯎꯝ ꯁꯨꯝ ꯁꯨꯝ ꯀꯣꯏꯁꯤꯜꯂꯒ ꯍꯥꯎꯔꯛꯑꯦ ꯐꯥꯔꯁ ꯊꯣꯡꯉꯒ ꯆꯥꯕꯗꯗꯤ ꯍꯣꯏ ꯑꯗꯨꯁꯨ ꯍꯥꯎꯋꯦ ꯍꯥꯏꯔꯁꯨꯀꯣ
ꯎꯝ ꯍꯥꯎꯗꯣ
ꯎꯝ ꯊꯣꯛꯣꯛꯇꯕꯣ ꯎꯝ
ꯑꯁ ꯑꯩꯗꯤ ꯈ꯭ꯔꯤꯁꯃꯥꯁꯀꯤ ꯍꯤꯟꯖꯥꯡ ꯀꯩꯀꯥꯗꯨ ꯆꯥꯅꯤꯡꯕꯅ ꯂꯣꯏꯔꯦꯗ
ꯑꯁꯗꯤ ꯋꯤꯟꯇꯔ ꯁꯤꯖꯟꯗꯗꯤꯀꯣ
ꯎꯝ
ꯍꯪꯒꯥꯝ ꯐ꯭ꯔꯦꯁ ꯊꯣ ꯂꯧꯔꯦꯗꯅ ꯑꯗꯨꯒ ꯑꯣꯛꯁꯥ ꯃꯇꯨꯝ ꯑꯃꯒꯨꯝ ꯑꯃ ꯍꯥꯞꯄꯒ ꯑꯣ ꯆꯥꯞ ꯆꯕ ꯍꯥꯏꯗꯤ ꯍꯪꯒꯥꯝꯁꯨ ꯌꯥꯝ ꯁꯣꯐ ꯑꯣꯏꯔꯛꯀꯅꯦꯕ
ꯎꯝ
ꯁꯨ ꯃꯍꯥꯊ ꯈꯂꯤꯅ
ꯎꯝ
ꯑꯩꯗꯤ ꯆꯝꯊꯣꯡꯉꯗꯤ ꯑꯌꯥꯝꯕ ꯆꯥꯅꯤꯡꯉꯤꯗ
ꯎꯝ
ꯏꯁꯄꯥꯏꯁꯤ ꯏꯟꯒ꯭ꯔꯤꯗꯤꯟ ꯈꯤꯇꯪ ꯂꯩꯔꯗꯤ ꯌꯥꯔꯦ
ꯎꯝ
ꯑꯣꯥꯛꯁꯥꯡ ꯑꯃꯗꯤ ꯊꯣꯡꯕꯁꯦ ꯌꯥꯝ ꯆꯥꯅꯤꯡꯁꯤꯗ ꯑꯩꯗꯤ ꯑꯀꯪꯕꯗꯣ ꯍꯦꯟꯅ ꯍꯥꯎꯋꯦ
ꯀꯪꯕꯁꯨꯍꯥꯎꯋꯦ
ꯑꯁ ꯅꯍꯥꯟꯈꯩꯗꯤꯀꯣ
ꯎꯝ
ꯎ ꯋꯥꯏꯜ ꯑꯦꯅꯤꯃꯦꯜꯒꯤ ꯌꯦꯟꯖꯥꯡꯁꯦ ꯁꯨꯝ ꯆꯥꯕ ꯐꯪꯕꯅꯦ ꯍꯟꯗꯛꯇꯤ ꯆꯄꯝꯗꯗ ꯑꯩꯈꯣꯏ ꯂꯩꯀꯥꯏꯁꯤꯗ ꯀꯩꯅꯣ ꯍꯅꯨꯧꯕꯁꯤꯡ ꯈꯔ ꯂꯩꯌꯦꯕ ꯁꯦꯀꯥꯔ ꯆꯠꯂꯒ ꯂꯩꯌꯦꯕꯀꯣ
ꯎꯝ
ꯃꯣꯏꯁꯦ ꯃꯔꯛ ꯃꯔꯛꯇꯗꯤ ꯌꯣꯡꯒꯨꯝꯕ ꯑꯗꯨꯒ ꯋꯥꯏꯜꯕꯣꯔ ꯈꯪꯉꯤꯗꯅ ꯂꯕꯣꯛꯇꯣ
ꯎꯝ
ꯑꯗꯨꯒꯒꯨꯝꯕ ꯑꯦꯟꯇꯤꯂꯣꯞ ꯍꯥꯏꯕ꯭ꯔꯥ ꯗꯌꯔ ꯍꯥꯏꯕ꯭ꯔꯥ ꯗꯤꯌꯥꯅꯠꯇꯦ ꯂꯣ ꯑꯗꯨꯒꯨꯝꯕꯁꯨ ꯃꯔꯛ ꯃꯔ ꯐꯪꯉꯦ ꯑꯗꯨꯒ ꯄꯥꯏꯊꯟꯒꯨꯝꯕꯁꯨ ꯐꯪꯉꯦ
ꯌꯥ ꯀꯁꯩ ꯀꯣ
ꯍꯥꯎꯅꯤꯍꯦ
ꯑꯁ ꯆꯥꯅꯤꯡꯗꯦꯍꯦ ꯊꯨꯀꯠꯆꯩ ꯌꯥꯝꯅ
ꯁꯤꯌꯥ ꯃꯤ ꯆꯥꯅꯤꯡꯁꯨ ꯆꯥꯕ ꯐꯪꯗꯕꯅꯦ ꯑꯗꯨꯒꯨꯝꯕꯗꯤ ꯅꯪ꯭ꯔꯗꯤ ꯁꯥꯐꯪꯗ꯭ꯔꯦꯗ ꯑꯦ ꯑꯗꯨ ꯑꯣꯏꯔꯁꯨ ꯅꯣꯏ ꯀꯩꯅꯣ ꯋꯤꯟꯇꯔ ꯁꯤꯖꯟꯗ ꯑꯩ ꯃꯣꯔꯠ ꯐ ꯀꯟꯗ ꯆꯥꯕ ꯐꯪꯕ꯭ꯔꯥ
ꯀ
ꯍꯣꯏ ꯄꯤꯅꯥ ꯍꯥꯏꯕꯗꯣ
ꯈꯪꯗꯦ ꯑꯩ
ꯎꯆꯦꯛꯅꯦ ꯃꯥꯏꯒ꯭ꯔꯦꯟ ꯕꯥꯔꯠꯁ
ꯑꯗꯣ ꯑꯩ ꯑꯗꯨꯒꯨꯝꯕꯗꯣ ꯆꯥꯕ ꯐꯪꯗꯦ ꯍꯥꯏꯕ
ꯑ
ꯈꯪꯗꯦ ꯃꯃꯤꯡꯁꯨ ꯈꯪꯗꯦ ꯑꯩꯈꯣꯏ ꯂꯣꯟꯗꯁꯨ ꯈꯪꯗꯦ ꯃꯅꯤꯄ ꯄꯨꯔꯤ ꯂꯣꯟꯗꯁꯨ ꯈꯪꯗꯦ ꯃꯁꯛ ꯄꯥꯏꯔꯤꯕꯗ ꯈꯛꯇꯪꯅꯦ ꯎꯔꯤꯁꯦ
ꯑꯗꯨ ꯇꯥꯗꯤ ꯇꯥꯏꯀꯣ ꯃꯃꯤꯡꯁꯦ
ꯇꯥꯁꯨ ꯇꯥꯗꯦ
ꯑꯥ ꯑꯣꯔꯦꯟꯖ ꯐꯦꯁꯇꯤꯚꯦꯜꯒꯤ ꯅꯪ ꯂꯥꯏꯚ ꯑꯝꯐꯥꯎ ꯌꯦꯡꯗ꯭ꯔꯤꯕꯣ
ꯑꯧ ꯌꯦꯡꯗꯦ
ꯑꯗꯨꯒꯨꯝꯕ ꯃꯇꯝꯗ ꯑꯦꯃꯣꯜ ꯐꯔꯀꯟꯒꯤꯁꯨ ꯑꯗꯨꯝ ꯁꯦꯂꯦꯕ꯭ꯔꯦꯠ ꯇꯧꯕꯅꯦ ꯆꯂ ꯍꯥꯏꯗꯤ ꯁꯤꯁꯦ ꯃꯥꯏꯒ꯭ꯔꯦꯟ ꯕꯥꯔꯠꯁꯅꯦꯕꯀꯣ ꯑꯐ꯭ꯔꯤꯀꯥꯗꯒꯤ ꯂꯥꯛꯄꯅꯦꯕ ꯍꯥꯏꯗꯤ ꯃꯣꯏꯁꯦ ꯏꯪꯕ ꯖꯒꯥꯗ ꯂꯩꯅꯤꯡꯕ ꯍꯥꯏꯇꯥꯔꯦ
ꯎꯝ
ꯑꯣ ꯅꯚꯦꯝꯕꯔ ꯑꯗꯥꯋꯥꯏꯗ ꯂꯥꯛꯑꯅꯤ ꯑꯣꯛꯇꯣꯕꯔ ꯅꯣꯕꯦꯝꯕꯔ ꯗꯤꯁꯦꯝꯕꯔ ꯂꯩꯔꯅꯤ ꯖꯦꯅꯋꯥꯔꯤꯒꯨꯝꯕꯗ ꯑꯃꯨꯛꯀ ꯍ ꯂꯣꯏ ꯆꯠꯀꯗꯣ
ꯎꯝ ꯎꯝ
ꯑꯗꯨ ꯁꯤꯕꯥꯥꯏꯅꯗꯤ ꯊꯤꯡꯉꯤꯗ ꯀꯥꯞꯄ ꯌꯥꯗꯦ
ꯎꯝ
ꯊꯤꯡꯉꯤꯕ ꯁꯤꯐꯥꯏꯁꯤꯡꯁꯨ ꯈꯪꯗꯦꯗ ꯃꯣꯏ ꯐꯥꯔꯒ ꯃꯣꯏꯅ ꯆꯥꯔꯤꯝꯅꯤ
ꯎꯝ ꯊꯥꯖꯕ ꯌꯥꯕ ꯅꯠꯇꯦ ꯃꯤꯁꯤꯡꯁꯦ
ꯎꯝ ꯅꯣꯡꯃꯩꯒꯁꯦ ꯅꯣꯏ ꯐꯥꯔꯅꯦꯕ ꯑꯗꯨ ꯎꯆꯦꯛꯁꯤꯡ ꯀꯥꯞꯄꯝꯕꯗꯨꯁꯨ ꯑꯗꯨꯒ ꯃꯣꯏ ꯏꯁꯇꯦꯁꯟꯗ ꯂꯥꯛꯑꯣ ꯅꯣꯡꯃꯩ ꯂꯧꯅꯤꯡꯉꯗꯤ ꯑꯃꯨꯛꯀ ꯋꯥꯔꯤ ꯁꯥꯥꯁꯦ ꯍꯥꯏꯔ ꯑꯩꯣꯏ ꯄ ꯄꯨ ꯆ ꯀꯅꯤ ꯋꯥ ꯂꯥꯁꯇ ꯅꯣꯡꯃꯩꯁꯨ ꯄꯤꯔꯅꯤ ꯄꯩꯁꯥꯁꯨ ꯄꯤꯔꯅꯤꯆꯒꯤ ꯃꯃꯜ ꯍꯣꯏ ꯄꯩꯁꯥꯕꯨꯗꯤ ꯄꯤꯗꯧ ꯃꯥꯟꯗ꯭ꯔꯦꯗ ꯑꯗꯨ ꯑꯣꯏꯔꯁꯨ ꯅꯣꯡꯃꯩꯕꯨꯗꯤ ꯐ꯭ꯔꯤꯗ ꯑꯗꯨꯝ ꯐꯪꯉꯅꯤꯗ
ꯎꯝ
ꯋꯥꯕꯨꯅꯦ ꯃꯤ ꯑꯃꯅ ꯌꯥꯡꯈꯩꯃꯨꯛ ꯀꯥꯞꯄ ꯍꯥꯏꯁꯦ ꯐꯥꯒꯤ ꯅꯠꯇꯦꯕ
ꯑꯗꯨꯅꯦ ꯁꯤꯗꯤ ꯍꯦꯟ ꯃꯒ
ꯑꯗꯨ ꯃꯣꯏꯅ ꯚꯤꯗꯤꯑꯣꯒ ꯑꯃ ꯐꯣꯇꯣ ꯑꯃ ꯀꯥꯔꯒ ꯗꯝꯄꯤꯡ ꯇꯧꯕ ꯏꯁꯇꯥꯔ ꯀꯨꯟꯊ꯭ꯔꯥꯒꯨꯝꯕ ꯌꯥꯡꯈꯩꯒꯨꯝꯕ ꯇꯧꯔꯁꯨ ꯃꯣꯏ ꯆꯥꯅꯕꯒꯤꯗꯤ ꯑꯗꯨꯗ ꯃꯥ ꯂꯩꯔꯤꯕꯅꯦꯕ
ꯎꯝ
ꯀꯦꯝꯄꯤꯡ ꯇꯧꯔꯒ ꯆꯠꯂꯒ ꯀꯥꯞꯂꯤꯕꯅꯦꯕꯀꯣ ꯍꯟꯇꯔꯁꯤꯡꯁꯨ ꯃꯩꯅꯤ ꯅꯍꯥꯟꯈꯩꯗꯤ ꯅꯥꯎꯔꯤ ꯅ ꯁꯥ ꯀꯥꯞꯄ ꯐꯪꯕꯅꯦꯅ ꯍꯟꯗꯛꯇꯤ ꯌꯥꯗꯔꯔꯕ ꯅꯣꯡꯃꯩ ꯄꯥꯏꯁ ꯏꯁꯀꯣꯞ ꯌꯥꯗꯗꯤ ꯄꯥꯏ ꯂꯩꯇ ꯍꯥꯏ ꯑ ꯑꯩꯈꯣꯏ ꯑꯉꯥꯡ ꯑꯣꯏꯔꯤꯉꯩꯗꯤ ꯌꯥꯝ ꯂꯥꯛꯄꯅꯤ ꯍꯌꯦꯌꯦ ꯍꯌꯦ ꯑꯩꯈꯣꯏ ꯅꯣꯡꯃꯩ ꯍꯥꯏꯁꯦ ꯑꯦꯔꯒꯟ ꯑꯗꯨ ꯑꯗꯨ ꯐꯥꯎ ꯐꯅ ꯑꯇꯣꯞꯄꯗꯤ ꯀꯥꯄ ꯍꯦ ꯀꯠꯣ ꯁꯀꯨꯝꯗꯤ ꯀꯥꯞꯅꯤꯡꯗꯗ ꯇꯔꯂ ꯃꯥ ꯀꯟ ꯀꯀꯟꯗꯨꯒ ꯅꯥ ꯁꯣꯛꯅꯤ
ꯎꯝ
ꯀꯗ ꯄꯨꯔꯤꯕ ꯅ
ꯑ ꯍꯤꯠꯄꯤꯤꯌꯦ ꯀꯔꯤ ꯇꯧꯔꯅꯤ ꯑ ꯀꯝ ꯇꯧꯅꯤꯉ ꯂꯩꯇ ꯀꯤꯟꯇ ꯌꯦ ꯁꯥꯞ ꯏꯟꯖꯥꯡ ꯑꯍꯥꯎꯕ ꯅꯪꯅ ꯍꯥꯏꯔꯝꯕꯗꯨ ꯑꯗꯨꯝ ꯆꯥꯅꯤꯡꯕꯒꯤ ꯈꯜꯂ ꯂꯩ ꯂꯩꯇꯦꯅꯤ ꯍꯂ
ꯑ ꯑ ꯍꯤꯟꯖꯥꯡ ꯆꯥꯕꯗꯨꯗꯤ ꯈ꯭ꯋꯥꯏꯗꯤ ꯍ ꯑꯣꯏꯗꯤ ꯗꯔ
ꯎꯝ
ꯑꯁꯦꯡꯕꯅꯦ ꯆꯝꯊꯣꯡꯁꯨ ꯆꯥꯕ ꯌꯥꯏꯌꯦ ꯀꯉꯥꯎꯁꯨ ꯆꯥꯕꯔꯤ ꯌꯥ
ꯉꯥꯅꯨ ꯊꯣꯡꯕ ꯆꯠꯅꯤꯡꯕꯅ ꯂꯣꯏꯔꯦ ꯑꯩ
ꯅꯅꯨꯅꯦ ꯇꯨꯀ ꯆꯗ ꯍꯥꯏꯗꯤ ꯃꯇꯨ ꯐꯖꯅ ꯂꯧꯊꯣꯛꯄ ꯍꯩꯇꯕ ꯁꯦꯝꯃꯗꯤꯀꯣ
ꯎꯝ
ꯇꯜ ꯂꯩ ꯂꯩꯕ
ꯎ ꯏꯗꯤ ꯆꯅꯤꯡꯉꯃ
ꯑꯁꯤꯦꯡꯕꯅꯤ ꯉꯥꯅꯨꯗꯤ ꯃꯇꯨ ꯎꯝ ꯍꯧꯕꯗꯣ
ꯎꯝ
ꯌꯥꯝ ꯃꯦꯆꯤꯌꯣꯔ ꯑꯣꯏꯗꯕ ꯉꯥꯅꯨ ꯑꯣꯏꯔꯒꯗꯤ ꯌꯥꯝ ꯂꯩꯕꯅꯤꯅ ꯑꯗꯨꯒꯨꯝꯕꯗ ꯍꯣꯏ ꯈꯔ ꯂꯤꯔꯗꯤ ꯄꯥꯛ ꯂꯩꯇꯦꯗ ꯑꯗꯣ ꯁꯦꯝꯕ ꯈꯔ ꯍꯩꯇꯕ ꯃꯤꯅ ꯁꯦꯝꯃꯗꯤ ꯂꯣꯏ ꯇꯨꯀꯠꯇ꯭ꯔꯤ
ꯃ ꯍꯔꯛꯀ ꯆꯥꯕꯗꯨ ꯀꯠꯆꯅꯤ ꯑꯩ ꯎꯝ ꯑꯩ ꯌꯥꯝ ꯆꯥꯅꯤꯡꯉꯤ ꯀꯥꯟꯁꯤꯗ ꯐꯦꯕꯣꯔꯥꯏꯠꯅꯦ ꯑꯩꯒꯤ
ꯤ ꯍ ꯃꯀꯣꯛꯇꯣ
ꯑ
ꯍꯥꯃꯦꯦꯟ ꯃꯀꯣꯛꯗꯣ ꯀꯛꯑꯦꯗꯅ ꯀꯛꯑꯒ ꯐꯖꯅ ꯏꯁꯇꯤꯝ ꯇꯧꯔꯅꯤꯗꯅ ꯇꯝ ꯇꯧꯕ ꯂꯣꯏꯔꯀꯥꯟꯗ ꯎ ꯏꯁꯄꯥꯏꯁꯤꯁꯇꯣ ꯏꯁꯤꯡ ꯑꯁꯥꯕꯗꯔꯥ
ꯀꯔꯤ ꯆꯥ ꯕꯅꯩ ꯆꯥꯅꯕ ꯀꯔꯤ ꯂꯩꯒꯦ ꯃꯀꯣꯛꯇꯨꯕꯣ
ꯑꯁ ꯃꯀꯣꯛꯀꯤ ꯃꯀꯣꯛꯇ ꯍꯥꯎꯕ ꯍꯥꯏꯁꯤ ꯕ꯭ꯔꯦꯟꯗꯨꯅꯤꯅꯦ ꯍꯥꯏꯔꯤꯁꯦ
ꯑꯩꯗꯤ ꯁꯨꯡ ꯆꯥ ꯆꯥꯅꯤꯡꯗꯦ ꯑꯗꯨꯒꯨꯝꯕꯗꯣ ꯍꯣꯏ ꯃꯅꯨꯡꯅꯨꯡꯁꯥ ꯑꯣꯏꯔꯒꯕꯨꯗꯤ ꯆꯥꯅꯤꯡꯉꯦꯕ ꯃꯅꯨꯡ ꯆꯥꯁꯦ ꯑꯣꯀꯤ ꯑꯣꯏꯒꯦꯔꯥ ꯁꯟꯒꯤ ꯑꯣꯏꯒꯦꯔꯥ
ꯑꯩ ꯍꯧꯖꯤꯛ ꯍꯥꯏꯔꯤꯁꯤꯗꯤ ꯊꯣꯡꯗꯣꯏ ꯅꯠꯇꯦꯕ ꯏꯁꯇꯤꯝ ꯇꯧꯔꯒ ꯃꯨꯟꯍꯟꯍꯜꯂꯤꯗꯅ ꯑꯗꯨꯗ ꯏꯁꯄꯥꯏꯁꯤꯁ ꯊꯥꯗꯔꯒ ꯆꯥꯕ
ꯎꯝ
ꯃꯌꯥꯡꯁꯤꯡꯅ ꯌꯥꯝ ꯆꯥꯕ ꯑꯦ ꯄꯥꯒꯟꯁꯤꯡ ꯌꯥꯝ ꯆꯥꯕꯅꯦ ꯑꯗꯨꯒꯨꯝꯕ
ꯎꯝ
ꯑꯩꯉꯣꯟꯗ ꯕꯤꯗꯤꯑꯣ ꯌꯥꯝ ꯂꯩꯕ
ꯑꯗꯣ ꯑꯩ ꯍꯥꯃꯦꯡꯒꯤ ꯍꯥꯃꯦꯡ ꯁꯨꯡꯆꯥ ꯆꯥꯗ꯭ꯔꯤꯌꯦ
ꯏꯁ ꯑꯗꯨꯗꯤ ꯀꯩꯅꯣꯗꯤ ꯆꯥꯔꯕ ꯎ ꯁꯤꯞ
ꯆꯥꯗꯦ ꯆꯥꯗꯦꯕ
ꯁꯤꯞꯇꯤ ꯃꯅꯝ ꯈꯔ ꯂꯩꯕꯒꯨꯝ ꯇꯧꯋꯤ
ꯑꯝ ꯄꯥꯎ ꯆꯥꯗ꯭ꯔꯤ ꯑꯩ
ꯎꯝ ꯍꯥꯎꯥꯎꯕꯅꯤꯗꯥ ꯑꯗꯨ ꯍꯥꯎꯗꯣꯡꯁꯨ ꯍꯥꯎꯋꯦ ꯑꯗꯨ ꯊꯨꯝꯗꯤ ꯊꯨꯝꯃꯦ
ꯇꯜꯂꯤꯒꯗꯤꯗ ꯍꯗ
ꯁ꯭ꯀ꯭ꯋꯔꯜꯁꯨꯦ ꯍꯥꯥꯎꯕꯅꯦ
ꯍ ꯎ ꯊꯥꯕ꯭ꯔ
ꯎꯝ
ꯎꯝ ꯑꯅꯤꯗꯨꯗꯤ ꯍꯜꯂꯛꯇ꯭ꯔꯤꯕꯣ
ꯂꯇ꯭ꯔꯤ ꯆꯠꯈꯤꯕꯅꯦ ꯈꯔ ꯃꯦꯟ ꯔꯣꯟ ꯃꯄꯥꯟꯗ ꯊꯣꯛꯀꯗꯕꯅꯦ ꯑꯩꯅ ꯀꯩꯅꯣ ꯀꯣꯔꯟ ꯆꯥꯅꯤꯡꯉꯦ ꯍꯥꯏꯕ ꯀꯣꯔꯟ ꯂꯩꯔꯛꯇꯧ ꯃꯥꯜꯂꯦ
ꯎꯝ ꯀꯌꯥꯃꯂꯞꯀꯦ
ꯈꯪꯗꯦꯗ ꯁꯩꯁꯨ ꯑꯝꯐꯥꯎ ꯆꯠꯇ꯭ꯔꯤꯅꯦ
ꯍꯟꯗꯛ ꯁꯥꯥꯁꯦ ꯗꯦꯠ ꯇ꯭ꯋꯦꯟꯇꯤ ꯑꯩꯠ ꯏ ꯊꯥꯔꯇꯤ ꯍꯥꯎꯔ
ꯑ
ꯗꯤꯁꯃꯁꯦ
ꯎꯝ
ꯗꯦꯠ ꯀꯌꯥ ꯐꯥꯎ ꯂꯩꯒꯦ ꯍꯥꯏꯕ ꯍ ꯃꯣꯏ ꯂꯥꯛꯈ꯭ꯔꯦ
ꯈꯪꯗꯦ ꯂꯥꯛꯑꯀꯥꯟꯗ ꯈꯪꯒꯅꯤ
ꯈꯪꯗ꯭ꯔꯗꯤ ꯀꯂꯦꯟꯗꯔꯗ ꯌꯦꯡꯕ ꯇꯥꯕ
ꯎꯝ ꯍꯝ ꯔꯣꯅꯥꯜꯗꯣꯔꯣ ꯃꯦꯁꯤꯔꯣ ꯅꯪꯕꯣ
ꯗꯤ ꯕꯤꯒ ꯐꯦꯟ ꯑꯣꯐ ꯃꯦꯁꯤ
ꯋꯥ ꯑꯣ
ꯑꯩꯗꯤ ꯔꯣꯅꯦꯜꯗꯣꯁꯨ ꯄꯥꯝ ꯄꯥꯝꯃꯤ ꯍꯥꯏꯗꯤ ꯃꯥꯒꯤ ꯏꯁꯀꯤꯜ ꯂꯩꯇꯦ ꯃꯥꯗꯤ ꯑꯐꯥꯎ ꯁꯥꯏꯌꯦ ꯀꯅꯗꯦ
ꯎꯝ
ꯁ ꯏꯁꯄꯨꯜ ꯑꯣꯐ ꯭ꯔꯥꯏꯠꯅꯦꯁ ꯍꯣꯏ ꯃꯁꯛ ꯈꯨꯗꯤ